ꯑꯣ ꯇꯔꯤꯐ
ꯇꯥꯗꯅ ꯍꯦ
ꯇꯥꯗꯦ
ꯍ ꯇꯥꯏꯥꯏ ꯇꯥꯏ ꯇꯥꯏꯥꯏ ꯇꯌꯦ
ꯌꯦꯟ ꯂꯎꯧꯕ ꯊꯣꯛꯑꯣ ꯍꯣꯔꯦꯟ
ꯍꯣꯏ ꯅꯪ ꯅꯪ ꯂꯥꯎꯔ ꯎ
ꯌꯦꯡꯒꯦ ꯑꯗꯣ ꯃꯐꯩ ꯆꯥꯅꯤꯡꯉꯦ ꯑꯩ
ꯑꯩꯁꯨ ꯃꯁꯥ ꯆꯥꯅꯤꯡꯉꯦ
ꯑꯦ ꯃꯁꯥ ꯍꯥꯏ ꯀꯩ ꯃꯁꯥ
ꯃꯁꯥ ꯈꯪꯕ꯭ꯔꯣ
ꯀꯩꯅꯩꯅꯣ ꯈꯪꯗꯦ
ꯋꯤꯡꯁꯇꯣ ꯃꯁꯥ ꯍꯥꯏꯕꯅꯦ
ꯑꯣ ꯑꯣꯀꯦ
ꯏꯪꯂꯤꯁ
ꯀꯩ ꯍꯦꯕ
ꯏꯪꯂꯤꯁ ꯍꯥꯞꯄ ꯌꯥꯒꯗ꯭ꯔꯣ
ꯎ ꯈꯪꯗꯦ ꯑꯗꯨꯃꯥꯏꯅ ꯑꯗꯨꯒꯤ ꯋꯥꯔꯤꯗꯣ ꯄꯟꯒꯅꯨ ꯍꯥꯏꯕ ꯁꯤꯅ ꯌꯥꯔꯦ ꯌꯥꯔꯦ ꯑꯩꯌꯥ ꯋꯥꯠꯂꯤꯑꯦ ꯑꯩ ꯌꯥꯝ ꯋꯥꯠꯂꯤꯑ ꯌꯨꯝ ꯌꯧꯒꯗꯕ
ꯃꯁꯤꯖꯤ ꯈꯤꯇꯪ ꯉꯥꯏꯔꯕ꯭ꯔꯣ ꯊꯛꯄ
ꯑ ꯎꯔꯤꯄꯣꯛꯁꯤ ꯃꯅꯨꯡꯗꯤ ꯆꯪꯉꯦ ꯑꯣꯏꯜ ꯄꯝ ꯌꯥꯎꯗ꯭ꯔꯤ ꯌꯧꯔꯛꯑꯅꯤ
ꯂꯩꯀꯥꯏꯃꯤꯡꯁꯨ ꯍꯥꯏꯔ ꯍꯩꯒꯅꯨ ꯍꯥꯏꯕꯗꯨꯣ ꯇꯥꯗꯕ꯭ꯔꯣ ꯅꯪ
ꯑꯣ ꯀꯥꯏ ꯑꯗꯨꯗꯤ ꯀꯥꯏꯗꯦ ꯌꯥꯔꯦ ꯑꯗꯣ ꯑꯩꯒꯤ ꯐꯨꯔꯤꯠ ꯂꯣꯟꯕꯒꯤꯗꯣ
ꯎꯝ
ꯋꯥꯟ ꯀꯦꯅꯦꯗꯅ ꯐꯥꯏꯚ ꯍꯟꯗ꯭ꯔꯦꯠ ꯍꯥꯟꯅ ꯄꯥꯏꯔꯣ ꯍꯥꯏꯌꯦ ꯑꯗꯨꯒꯤ ꯐꯥꯏꯚ ꯍꯟꯗ꯭ꯔꯦꯠ ꯐꯥꯏꯚ ꯍꯟꯗ꯭ꯔꯦꯠꯇꯣ ꯁꯤꯁꯇꯤ ꯔꯨꯄꯤꯁ ꯉꯁꯥꯏꯥꯏ ꯑꯣ ꯂꯩꯔꯒ ꯆꯥꯔꯦ ꯆꯥꯛ ꯂꯥꯃꯟꯗꯅ ꯁꯤꯒꯦ ꯇꯧꯋꯦ
ꯑꯣꯛꯁꯥ ꯃꯤꯌꯥꯝ ꯍꯥꯞꯄꯣ ꯑꯗꯨꯗꯤ ꯉꯥꯁꯤꯗꯤ
ꯑꯦ ꯌꯥꯔꯦ ꯏꯕꯨꯡꯅ ꯄꯩꯁꯥ ꯌꯥꯝ ꯂꯩꯖꯗꯦ ꯃꯌꯥꯝ ꯂꯩꯖꯗꯦ ꯑꯣ ꯑꯣ ꯑꯗꯨꯗꯤ ꯅꯪꯁꯨꯨ ꯊꯣꯛꯑꯣ
ꯊꯣꯛꯀꯅꯤ
ꯎꯝ ꯃꯁꯛ ꯁꯤꯒ ꯃꯁꯥ ꯁꯤꯒ
ꯀꯥꯡꯁꯤꯗꯤ ꯑꯁ ꯑꯝꯇ ꯑꯣꯟ ꯇꯧꯖꯒꯦ ꯃꯊꯛꯇ ꯃꯊꯛꯇ ꯇꯦꯔꯦꯁꯇ ꯂꯩ
ꯎꯝ ꯑꯗꯨꯒꯤꯅꯦ
ꯑꯩꯣꯏ ꯀꯩꯅꯣꯅꯦ ꯅꯪꯁꯨ ꯑꯁ
ꯀꯔꯤ
ꯀꯩꯒꯤ ꯅꯣꯛꯄꯅꯣ ꯅꯪ ꯑꯁ
ꯄꯛꯇꯦ ꯄꯛꯇꯦ
ꯑꯉꯥꯡ ꯃꯅꯥꯝꯁꯤꯗꯤ ꯑꯩꯁ ꯀꯅꯥꯒꯤ ꯑꯉꯥꯡꯅꯣ
ꯀꯩ ꯍꯥꯏꯕ
ꯑꯣꯛꯁꯥ ꯊꯣꯡꯕ ꯎ ꯑꯣꯛꯁꯥ ꯊꯣꯡꯕ ꯍꯦꯟꯖꯥꯡ ꯃꯌꯥꯝ ꯊꯣꯛꯑꯦꯕꯀꯣ ꯎꯝ
ꯃꯈꯥꯗꯒꯤ ꯑꯣꯏꯔꯝꯃꯦ
ꯀꯅꯥꯒ
ꯀꯅꯥ ꯀꯅꯥ ꯑꯣꯛ ꯊꯣꯡ ꯄꯨꯔꯥ ꯂꯥꯛꯑꯣꯗꯅ ꯑꯩꯒꯤꯁꯨ ꯈꯤꯇꯪ ꯈꯄꯤꯤꯔꯃꯣꯅ ꯎꯝ
ꯁꯥꯏꯌꯦ ꯁꯥꯏꯌꯦ
ꯉꯁꯥꯏ ꯉꯁꯥꯏ ꯅꯣꯡ ꯆꯨꯕ꯭ꯔꯥ ꯂꯝꯕꯤ ꯂꯣꯏ ꯆꯣꯠꯂꯦ ꯈꯪꯕꯨ ꯈꯪꯍꯧꯗꯦ
ꯑꯩꯈꯣꯏ ꯑꯩꯈꯣꯏ ꯑꯩꯈꯣꯏ ꯏꯝ ꯇꯏꯕ ꯏꯁꯀꯨ ꯂꯣꯏ ꯊꯨꯝꯃꯦꯕꯤꯔꯥ
ꯑꯩꯗꯤ ꯈꯪꯗꯦ ꯕꯤꯜꯗꯤꯡ ꯃꯅꯨꯡꯗ ꯂꯩꯕꯅꯤꯅ ꯈꯪꯗꯦ
ꯗꯤ ꯁꯤꯡꯗꯕ꯭ꯔꯣ
ꯍꯥ
ꯅꯨꯡ ꯀꯟꯅ ꯇꯥꯗꯕ꯭ꯔꯣꯕ
ꯇꯥꯔꯝꯃꯅꯦꯕ ꯑꯩꯗꯤ ꯃꯅꯨꯡꯗ ꯑꯗꯨꯝ ꯂꯩꯕꯅꯦꯅ ꯈꯪꯗꯦ ꯍꯥꯏꯕ ꯇꯨꯝꯕ ꯅꯨꯡꯉꯥꯏꯔꯝꯃꯅꯤ ꯑꯗꯨꯗꯤ ꯍꯤꯄ ꯍꯤꯞꯄꯒ ꯈꯃꯨꯡꯒ ꯀꯥꯏꯅ ꯐꯣꯟꯣꯟ ꯄꯦ ꯌꯦꯠ ꯂ ꯀ ꯉꯅꯨꯡꯥꯏꯗꯦꯅꯦ ꯃꯤꯗꯤ
ꯅꯪꯒꯤ ꯐꯃꯨꯡ ꯂꯣꯏ ꯂꯣꯏ ꯆꯣꯠꯂꯝꯃꯅꯤ
ꯑꯦ ꯔꯨꯝꯗꯣ ꯆꯦꯛ ꯇꯧꯕꯤꯌꯨꯗꯅ
ꯍꯧꯖꯤꯛꯇꯤ ꯊꯦꯡꯈ꯭ꯔꯦ ꯍꯧꯖꯤꯛꯇꯤ ꯅꯨꯡ ꯇꯥꯈ꯭ꯔꯦ ꯉꯁꯥꯏꯅꯦ ꯑꯩ
ꯉꯁꯥꯏ ꯍꯥꯏꯕ
ꯃꯁꯑ ꯉꯁꯥꯏ ꯍꯥꯏꯁꯨ ꯑꯩ ꯐꯖꯅ ꯒꯦꯝ ꯁꯥꯟꯅꯑꯕꯀꯣ
ꯑꯗꯨ ꯀꯥꯟꯗ ꯅ ꯅꯪꯁꯨ ꯐꯖꯥꯅ ꯇ ꯑꯥꯑꯕꯀꯣ
ꯁꯤ ꯇꯦꯦ ꯇꯦ ꯇꯦ ꯇꯦ ꯇ
ꯅꯨꯡꯁꯤ ꯅꯪꯕꯨ ꯀꯩꯗ ꯂꯩꯒꯦ ꯎꯝ
ꯇꯔꯤ ꯑꯁ
ꯀꯥꯏꯗ ꯌꯥꯎꯔꯦ ꯅꯪ ꯃꯤꯩꯅꯣ ꯂꯩꯔꯛꯑꯒ ꯌꯎꯔꯕ꯭ꯔꯣ
ꯌꯥꯎꯗ꯭ꯔꯤ ꯌꯥꯎꯗ꯭ꯔꯔꯤ ꯃꯩꯗ ꯑꯣꯂꯥꯏꯗꯒꯅ ꯍꯥꯏ ꯑ ꯑꯗꯂ ꯏꯑꯦꯗꯤ
ꯑꯦ ꯑꯗꯨꯗꯤ ꯊꯦꯡꯉꯅꯤꯅꯦ
ꯑꯣ ꯑꯗꯨꯗꯣ ꯄꯥꯟꯒꯅꯨ ꯍꯥꯏꯕꯗꯣ ꯏꯕꯨꯡꯉꯣ ꯉ ꯆꯕꯅ ꯎ ꯃꯥꯒꯤꯦ ꯁꯅꯥ ꯃ
ꯍꯥ ꯆꯂꯃꯦ
ꯆꯥꯔꯣ ꯅꯪ ꯆꯛ ꯆꯥꯗꯕ꯭ꯔꯥ ꯆꯥꯔꯥ ꯋꯥꯟꯗꯕ꯭ꯔꯥꯅ
ꯍꯣꯏ
ꯆꯥꯔꯥ ꯋꯥꯟꯗꯕ꯭ꯔꯣ ꯍꯩꯕ ꯑꯦ ꯈꯥꯃꯧꯋꯏ ꯌꯦꯟꯖꯥꯡꯗꯣ ꯂꯣꯏ ꯄꯨꯝꯃꯝꯃꯅꯤꯅꯦ
ꯑꯩꯁꯨ ꯕꯖꯥꯔ ꯉꯁꯥꯏ ꯆꯠꯂꯒꯀꯣ ꯍꯜꯂꯛꯄꯅꯦ
ꯑꯗꯨ ꯑꯗꯨꯅꯦ ꯎꯁꯣꯏꯒꯤ ꯍꯥꯏꯌꯦ
ꯐꯣꯟ ꯇꯧꯔꯕꯨꯗꯣ ꯑꯁꯣꯏꯗꯣ ꯆꯥꯃꯒꯤ ꯇꯔꯥ ꯇꯔꯥ ꯄꯤꯌꯦꯕꯀꯣ
ꯁ ꯇꯗꯥ ꯌꯥꯗꯦꯗꯗꯗꯗꯤ ꯌꯥꯡꯈꯩꯒꯤ ꯂꯩꯔꯕ ꯑꯗꯨ ꯌꯥꯔꯕꯅꯤ ꯅꯪ ꯑꯩꯈꯣꯏꯗꯥꯗ ꯑꯣꯏꯔꯁ ꯄꯩꯁꯥ ꯋꯥꯏꯔꯒ ꯂꯥꯏ ꯌꯥꯗ꯭ꯔꯣ ꯍꯥꯏꯕꯅ ꯀꯣꯛꯇꯣ ꯁꯤꯕꯤ ꯇꯥꯛꯑꯣ ꯍꯥꯏꯕ
ꯑꯩ ꯑꯩꯁꯨ ꯀꯣ ꯐꯣꯟ ꯄꯥꯥꯏꯗꯕꯀꯣ
ꯑꯣ ꯅꯪ ꯄꯥꯏꯖꯕꯗꯣ ꯑꯩꯈꯣꯏ ꯔꯥꯗꯥ ꯃꯣꯏꯔꯪꯒꯥ ꯂꯧꯕ ꯌꯥꯗ꯭ꯔꯕ ꯍꯥꯏꯕ
ꯎꯝ ꯑꯗꯤꯌꯥ ꯁꯛꯊꯣꯛ ꯊꯣꯛꯣꯛꯇ ꯑꯩ
ꯎ ꯑꯗꯤ ꯊꯣꯛ ꯊꯣꯛꯄꯇ ꯀꯥꯏꯅꯥ ꯇꯧꯔꯦ ꯑꯁꯒꯔꯤ ꯁꯤꯒ ꯇ ꯀ ꯐ ꯂꯝꯕꯤꯤ ꯔꯤ ꯌꯥꯃꯦ ꯅꯧꯔꯤꯁꯦ
ꯅꯪꯗꯤ ꯄꯦꯗ ꯄꯩꯁꯥ ꯂꯩꯇꯕ꯭ꯔꯣ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
ꯑꯁꯤꯁꯨ ꯊꯦꯡꯅꯤꯅ ꯂꯩꯔꯝꯃꯣꯏꯀꯣ ꯃꯗ ꯂꯩꯥꯏꯔꯗꯤ ꯅꯪꯉꯣꯟꯗ ꯄꯩꯁꯥ ꯍꯧꯖꯤꯛ ꯂꯩꯔꯗꯤ ꯑꯩꯉꯣꯟꯗ ꯊꯥꯔꯛꯄꯒ ꯑꯩ ꯂꯧꯕ ꯆꯠꯄ ꯌꯥꯔꯕꯅꯤ
ꯑ ꯌꯥꯁ
ꯍꯥꯥ
ꯍ ꯍꯒꯕ ꯀꯟꯁꯇ ꯑꯣꯏꯅ ꯂꯧꯔꯨꯁꯦ ꯑꯩꯒꯤ ꯀ ꯑꯦꯀꯥꯎꯟꯗꯣ ꯄꯩꯁꯥ ꯋꯥ ꯖꯒ ꯂ ꯂꯩꯇ꯭ꯔꯦ ꯑꯗꯨꯗꯤ ꯂꯩꯩꯇꯦ ꯃꯤꯒ ꯄꯤꯅ ꯁꯂꯌꯦꯦ ꯕꯂꯦꯟꯁ ꯀꯄꯝꯕ ꯑꯣ ꯑꯗꯨ ꯄꯤꯤꯁꯦ
ꯀꯅꯥ ꯀꯅꯥꯅ ꯕꯦꯂꯦꯟꯁ ꯅꯪꯉꯣꯟꯗ ꯀꯥꯞꯄ꯭ꯔꯥ ꯅꯪꯒꯤ ꯗꯗꯥꯅ ꯅꯠꯇ꯭ꯔꯣ
ꯃꯥꯅꯦ ꯃꯥꯅꯦ
ꯑꯣ ꯃꯥꯒꯤ ꯑꯃꯨꯛꯀ ꯄꯤꯗꯣꯏꯔꯥ
ꯑꯥ ꯑꯥ ꯑ ꯎ
ꯏꯒꯅꯣꯗ
ꯐ
ꯑꯩꯉꯣꯟꯗ ꯑꯣꯏꯅ ꯄꯤꯔꯣ ꯑꯩꯉꯣꯟꯗꯁꯨ ꯅꯪꯕꯨ ꯃꯠꯇꯥ
ꯊꯔꯦꯔ
ꯍꯥꯥꯕꯥꯎ
ꯇꯥꯏ
ꯍꯣꯏ ꯉꯁꯤꯗꯤ ꯋꯦꯗꯔꯁꯦ ꯌꯥꯝ ꯅꯨꯡꯉꯥꯏꯌꯦꯅꯦ ꯉꯁꯥꯏ ꯉꯁꯥꯏ ꯍꯥꯏꯗꯤꯀꯣ ꯄꯨꯡ ꯑꯃ ꯑꯅꯤꯗꯨ ꯑꯣꯏꯏꯗꯣꯏꯗꯤꯀꯣ ꯏꯕꯥꯅꯤ ꯅꯪꯒꯤ ꯗꯗꯥꯒꯤ ꯐꯣꯟ ꯐꯦꯟꯗꯣ ꯁꯦꯝꯒꯦꯅ ꯂꯥꯛꯄ ꯃꯇꯝꯗꯗꯤ ꯀꯣ ꯅꯨꯡꯁꯥꯁꯦ ꯃ ꯐꯁꯅ ꯀꯅꯦ
ꯑꯥꯎ ꯁꯃꯕꯥ
ꯁꯦꯝꯗ꯭ꯔꯤ ꯑꯅꯥꯕ ꯑꯃꯨꯛꯀ ꯂꯥꯎꯈ꯭ꯔꯦ
ꯑꯣ
ꯕꯥꯅꯤ ꯕꯖꯥꯔ ꯆꯠꯂꯒꯀꯣ ꯁꯦꯝꯕ ꯃꯃꯜꯗꯣ ꯂꯤꯁꯤꯡ ꯑꯃ ꯆ ꯑꯍꯨꯝ ꯌꯥ ꯍꯥꯏꯕꯒꯤ ꯑꯦ ꯑꯗꯨꯗꯤꯅꯥꯎꯕ ꯑꯃꯨꯛꯦꯅ ꯆꯂꯒ ꯂꯤ ꯃꯥꯒ ꯆꯅꯤꯒꯤ ꯂꯧ꯭ꯔꯦ
ꯑꯆꯥꯥꯎꯕꯔꯝ ꯑꯆꯥꯔ
ꯑꯧꯕꯅꯤ ꯅꯍꯥꯟ ꯅꯍꯥꯟꯅ ꯁꯤꯖꯤꯟꯅ ꯑꯔꯝꯕꯗꯣ ꯑꯗꯨꯒꯗꯨꯒ
ꯁꯦꯟ ꯂꯩꯕ ꯗꯗꯥ ꯍꯥꯏꯕ ꯁꯦꯟ ꯋꯥꯡꯕꯗꯣ ꯎꯝ ꯑꯗꯨꯅ ꯐꯥꯔꯦ
ꯋꯥꯡꯃꯗꯤ ꯅꯠꯇꯦ ꯅꯦꯝꯕꯁꯨ ꯅꯠꯇꯦ ꯑꯗꯨꯣ ꯃꯤꯗꯤꯌꯥꯅꯤ ꯎꯝ
ꯕ ꯍꯧꯥꯎꯔꯦ ꯍꯧꯖꯤꯃꯩꯒꯠ
ꯅ ꯆꯣꯠ ꯂꯩ ꯂꯝꯕꯤ ꯁꯤꯗꯤ
ꯍ ꯍ ꯁꯤ ꯋꯦꯗꯔꯁꯤꯗꯤ ꯌꯥꯝ ꯔꯣꯃꯦꯟꯇꯤꯛ ꯀꯣꯏꯕꯨꯖꯥꯠꯂꯥ ꯁꯪꯗ꯭ꯔꯣꯔꯦ
ꯎꯝꯝ ꯒꯥꯔꯜꯐ꯭ꯔꯦꯟ ꯅꯤꯡꯁꯤꯡꯂꯛꯑꯕ
ꯑꯩ ꯒꯜ ꯐ꯭ꯔꯦꯟꯁꯨ ꯂꯥꯏꯇ
ꯀꯥꯏꯅ ꯂꯩ ꯂꯩꯇꯦ ꯂꯩ ꯂꯩꯇꯦ ꯃ ꯑꯗꯨꯗꯤ ꯃꯌꯥꯝꯌꯥꯝ ꯂꯩꯔꯤꯗꯣ
ꯂꯩꯀꯦ ꯍꯥꯏꯕꯅꯦ ꯅꯪꯁꯨ ꯀꯔꯤꯅꯣ ꯊꯥꯖꯗꯕ
ꯏꯕꯥꯅꯤ ꯀꯣꯏꯅ ꯔꯁꯦ ꯑꯗꯨꯗꯤ
ꯑ
ꯏꯕꯥꯅꯤ ꯏꯕꯥꯅꯤ ꯀꯣꯏꯅꯔꯣꯏꯁ ꯍꯥꯏꯕ
ꯀꯣꯏ ꯅꯥꯔꯨꯁꯦ ꯀꯣꯏꯅꯅꯥꯔꯨꯁꯦ ꯅꯪ ꯅꯪ ꯅꯨꯄꯥ ꯂꯩꯇꯦ ꯀꯑꯣ
ꯂ ꯂꯩꯇꯦ
ꯑꯥ ꯂꯩꯇꯗꯤ ꯌꯥꯏꯑꯦ ꯑꯩꯗꯤ
ꯆꯤꯔꯦ ꯆꯤꯔꯦ
ꯍ ꯍꯥ
ꯀꯔꯤ ꯁꯨꯒꯤ ꯑ ꯍꯦ ꯔꯤ ꯃꯈ ꯐꯣꯟ ꯇꯥꯕ꯭ꯔꯥ ꯑ ꯌꯥꯎꯔꯥ ꯑ ꯋꯥꯂꯤ ꯊꯣꯡꯣꯡ ꯌꯥꯎꯔꯦ ꯊꯣꯡ ꯊꯣꯡ
ꯑ ꯊꯨꯔꯣ ꯍꯧꯖꯤ
ꯑꯁꯨ